ꯍꯜꯂꯣ
ꯇꯥꯔꯕꯣ
ꯇꯥꯔꯕꯣ ꯑꯥ ꯇꯥꯔꯦ ꯇꯥꯔꯦ
ꯑꯥ ꯃꯔꯨꯞꯄꯨ ꯀꯃꯥꯏꯟ ꯇꯧꯔꯤꯒꯦ
ꯅꯨꯡꯉꯥꯏꯔꯤꯌꯦ ꯁꯥꯒ ꯁꯥꯕꯁꯤꯗꯅꯦ ꯅꯣꯡꯃꯗ ꯑꯅꯤꯔꯛ ꯑꯍꯨꯝꯂꯛ ꯏꯔꯨꯖꯔ ꯈꯥꯡꯉꯦ
ꯎꯝ ꯑꯁ ꯃꯍꯧꯁꯥꯒꯤ ꯑꯍꯣꯡꯕ ꯃꯌꯥꯝ ꯑꯃ ꯂꯥꯛꯄꯅꯦ ꯏꯅꯤꯅꯦ ꯁꯥꯔꯛꯏ ꯃꯌꯥꯝꯁꯦ
ꯎ ꯋꯥꯗꯤ ꯂꯦꯞꯇꯅ ꯌꯥꯟꯊꯠꯄꯅꯤꯅ ꯁꯥꯕꯗꯤ ꯅꯣꯡꯃ ꯅꯣꯡꯃꯒꯤ ꯁꯨꯝ ꯍꯦꯟꯒꯠꯂꯦ
ꯍꯣꯏꯑ ꯅꯍꯥꯜꯋꯥꯏꯒꯤ ꯃꯇꯝ ꯍꯥꯏꯗꯤ ꯑꯩꯈꯣꯏ ꯄꯨꯄꯨ ꯍꯣꯏ ꯕꯨꯕꯣꯛ ꯍꯣꯏꯒꯤ ꯃꯇꯝꯗꯗꯤ ꯁꯨꯃꯥꯏꯅꯃꯛ ꯇꯧꯔꯝꯕ ꯅꯠꯇꯦꯕ ꯑꯍꯟ ꯃꯩꯅ ꯑꯍꯥꯏꯟ ꯍꯟꯗꯛꯇꯤ ꯁꯤꯗꯧꯕ ꯃꯥꯜꯂꯦ ꯀꯂꯤꯖꯨꯛ ꯑꯣꯜꯂ ꯃꯥꯜꯂꯦ ꯀꯥꯏꯅ
ꯎꯝ ꯃꯣꯏꯒꯤ ꯃꯇꯝꯗꯗꯤ ꯅꯤꯡꯊꯝ ꯊꯥꯗꯁꯨ ꯎꯟꯁꯦ ꯌꯥꯝ ꯇꯥꯏ ꯍꯥꯏꯌꯦ ꯍꯧꯖꯤꯛꯇꯤ ꯎꯟ ꯇꯥꯕ ꯍꯥꯏꯗꯣ ꯑꯩꯈꯣꯏ ꯈꯪꯗ꯭ꯔꯦ ꯅꯤꯡꯊꯝꯊꯥꯒꯤ ꯃꯇꯝꯗ
ꯍꯣꯑꯣꯏ
ꯀꯥꯂꯦꯟꯊꯥꯁꯤꯗꯗꯤ ꯅꯤꯡꯊꯝꯊꯥꯗꯐꯧ ꯁꯥꯕꯗꯨ ꯑꯣꯜꯂꯗꯨꯅꯗꯤ ꯀꯥꯂꯦꯟ ꯊꯥꯁꯤꯗꯗꯤ ꯁꯤꯗꯧꯔꯦ
ꯑꯥ ꯅꯤꯡꯊꯝꯊꯥꯏ ꯃꯇꯝꯖꯤ ꯍꯧꯖꯤꯛ ꯌꯣꯡꯉꯥꯝ ꯇꯦꯟꯁꯤꯟꯒ꯭ꯔꯕꯅꯦꯕ ꯅꯍꯥꯟꯋꯥꯏꯗꯤ ꯏꯪꯕꯅ ꯆꯤꯛ ꯆꯤꯛ ꯂꯥꯎꯔ ꯂꯩꯔꯝꯃꯤꯅꯦꯕ ꯑꯣ ꯑꯗꯣ ꯍꯧꯖꯤꯛꯇꯤ ꯌꯣꯡ ꯀꯥꯂꯦꯟ ꯊꯥꯒꯤ ꯃꯠ ꯊꯝ ꯐꯥꯎꯕ ꯌꯣꯡ ꯌꯥꯝ ꯁꯥꯡꯉꯛꯑꯕꯅꯤꯅꯀꯣ
ꯎꯝ
ꯍꯤꯡꯕ ꯉꯝꯖꯤꯜꯂꯛꯇ꯭ꯔꯦ ꯍꯥꯏꯕ
ꯑꯩꯈꯣꯏꯅ ꯒ꯭ꯌꯥꯟ ꯇꯥꯕ ꯇꯞꯄꯗꯤ ꯁꯥꯕ ꯃꯇꯝꯁꯦ ꯀꯨꯏꯅ ꯑꯗꯨꯝ ꯁꯥꯒꯤꯅꯤ ꯑꯩꯈꯣꯏꯅ ꯒ꯭ꯌꯥꯟꯁꯤ ꯈꯔ ꯇꯥꯔꯗꯤ
ꯑꯥ ꯍꯥꯏꯗꯤ ꯅꯣꯡꯃꯩ ꯆꯪꯗ ꯌꯥꯗꯕꯗꯤ ꯂꯣꯏ ꯆꯪꯅꯩ ꯉꯥꯛꯇꯅꯦꯕ ꯑꯗꯨꯕꯨ ꯃꯤ ꯃꯁꯤꯡ ꯍꯦꯟꯒꯠꯂꯛꯄꯗꯒꯤ ꯏꯟꯗꯁꯇ꯭ꯔꯤ ꯃꯌꯥꯝ ꯂꯤꯡꯈꯠ ꯂꯤꯡꯈꯠꯂꯛꯏꯅꯦꯕ ꯍꯣꯏ ꯁꯤꯅ ꯑꯈꯣꯏ ꯃꯤꯑꯣꯏꯕꯗꯗꯤ ꯊꯕꯛ ꯄꯤꯔꯒꯀꯣ ꯑꯩꯈꯣꯏꯒꯤ ꯄꯨꯛꯆꯥꯛꯀꯤ ꯂꯝꯕꯤꯗꯗꯤ ꯂꯥꯟ ꯊꯦꯡꯅꯔꯤꯕꯁꯤꯡꯗꯗꯤ ꯃꯣꯏꯗꯗꯤ ꯍꯥꯏꯗꯤ ꯈꯤꯇꯪꯗ ꯑꯣꯏꯁꯨ ꯃꯇꯦꯡ ꯄꯥꯡꯕꯗꯤ ꯉꯝꯃꯦꯕ ꯑꯗꯨꯅ ꯑꯗꯨ ꯑꯣꯏꯗ ꯇꯥꯔꯒꯁꯨ ꯑꯗꯨꯗꯒꯤ ꯊꯣꯛꯂꯛꯄ ꯀꯜꯀꯔꯈꯅꯥꯗꯒꯤ ꯊꯣꯛꯂꯛꯄ ꯃꯩꯈꯨꯃꯩꯅ ꯀꯤꯌꯥꯇꯣꯛ ꯑꯣꯟꯗꯣꯏꯅꯤ
ꯑꯩꯈꯣꯏꯒꯤ ꯑꯣꯖꯣꯟ ꯂꯦꯌꯔꯁꯨ
ꯑꯥꯎ ꯑꯥ ꯑꯗꯩ ꯑꯦꯌꯥꯔ ꯄꯣꯂꯨꯁꯟ ꯃꯌꯥꯝ ꯊꯣꯛꯍꯟꯗꯣꯏꯅꯦꯕ
ꯎꯝ
ꯑꯗꯨꯁꯨ ꯅꯠꯇꯅ ꯍꯥꯏꯗꯤ ꯑꯩꯈꯣꯏ ꯃꯤꯑꯣꯏꯕꯅ ꯆꯥꯎꯈꯠꯂꯛꯏ ꯈꯨꯗꯤꯡꯃꯛꯀꯤ ꯑꯩꯈꯣꯏꯒꯤ ꯄꯨꯟꯁꯤꯁꯦ ꯑꯦꯗꯚꯥꯟꯁ ꯑꯣꯏꯕ ꯃꯌꯥꯝꯦ ꯍꯦꯟꯒꯠꯂꯛꯏꯅꯦꯕ
ꯎꯝ
ꯑꯩꯈꯣꯏꯁꯤ ꯀꯃꯥꯏꯅ ꯅꯣꯡꯃ ꯅꯣꯡꯃꯒꯤ ꯁꯤꯡꯕ ꯍꯦꯟꯒꯠꯂꯛꯏ ꯈꯨꯗꯤꯡꯒꯤ ꯑꯩꯈꯣꯏ ꯃꯤꯑꯣꯏꯕ ꯊꯕꯛꯁꯨ ꯁꯨꯕꯒꯤ ꯆꯥꯡꯁꯨ ꯍꯟꯊꯔꯛꯏꯅꯦꯕ
ꯎꯝ ꯁꯨꯒꯨꯝꯕ ꯃꯌꯥꯝꯁꯦ ꯁꯥꯐꯝ ꯊꯤꯕꯗꯁꯨ ꯑꯍꯥꯡꯕ ꯂꯝ ꯃꯌꯥꯝ ꯑꯃ ꯎ ꯌꯥ ꯋꯥꯟꯊꯠꯂꯕꯅꯤꯅ
ꯑꯥ ꯑꯗꯩ ꯂꯩꯔꯝ ꯂꯩꯔꯛꯇ꯭ꯔꯕꯅꯤꯅ ꯍꯥꯏꯗꯤ ꯎꯃꯪ ꯋꯥꯃꯪ ꯂꯩꯕ ꯃꯁꯤꯡꯁ ꯂꯣꯏ ꯀꯣꯛꯊꯣꯛꯑꯅꯤ
ꯎꯝ ꯎꯃꯪ ꯋꯥꯃꯪ ꯀꯣꯛꯊꯔꯛꯄꯗꯒꯤ ꯁꯥ ꯎꯆꯦꯛꯈꯩꯁꯤꯁꯨ ꯂꯩꯐꯝ ꯂꯩꯔꯛꯇꯗꯅ
ꯑꯪ ꯈꯔ ꯂꯩꯔꯗꯤ ꯑꯩꯈꯣꯏꯁꯦ ꯆꯥꯅꯉꯥꯏ ꯐꯥꯎꯕ ꯂꯩꯔꯛꯑꯔꯣꯏꯗ꯭ꯔꯤꯕꯅꯤ ꯃꯤ ꯃꯁꯦꯟ ꯑꯣꯏꯅ ꯍꯥꯏꯗꯤ ꯑꯉꯝ ꯑꯉꯝꯕꯀꯣ ꯁꯦꯠꯅ ꯆꯥꯟꯅꯔꯕ ꯃꯇꯝꯗ ꯌꯧꯔꯛꯇꯣꯔꯤꯕꯅꯦꯕ
ꯎꯝ
ꯊꯥꯏꯅꯉ ꯑꯍꯜꯅꯁꯨ ꯍꯥꯏꯅꯤ ꯃꯤꯑꯣꯏꯕꯅꯕꯨ ꯁꯤꯡꯕ ꯍꯦꯟꯒꯠꯂꯗꯤ ꯑꯃꯥꯡ ꯑꯇꯥ ꯉꯥꯛꯇꯅꯤ ꯍꯥꯏꯅꯦꯕ
ꯃꯥꯅꯤ
ꯍꯥꯏꯗꯤ
ꯑꯗꯩ ꯎ ꯋꯥ ꯍꯥꯏꯁꯦ ꯑꯩꯈꯣꯏꯒꯤ ꯅꯣꯡꯃꯒꯤ ꯆꯪꯗꯕ ꯌꯥꯗꯕ ꯉꯥꯛꯇꯁꯨ ꯑꯣꯏꯕ
ꯑꯝ
ꯑꯩꯈꯣꯏꯅ ꯅꯨꯃꯤꯠ ꯈꯨꯗꯤꯡꯒꯤ ꯁꯤꯖꯤꯟꯅꯔꯕ ꯃꯩꯈꯦꯠꯁꯤ ꯎꯗꯒꯤ ꯁꯦꯝꯃꯛꯄꯅꯦ ꯅꯣꯡꯃꯗ ꯃꯩꯈꯦꯠ ꯀꯌꯥꯗꯤ ꯈꯦꯠꯂꯝꯅꯤ ꯁꯨꯝꯕꯁꯤ ꯃꯆꯥ ꯃꯆꯥ ꯁꯤꯗꯒꯤꯁꯨ
ꯑꯥ ꯑꯗꯩ ꯅꯤꯡꯪꯊꯝ ꯊꯥ ꯃꯇꯝꯗ ꯑꯣꯏꯒꯦꯔꯥ ꯑꯇꯣꯞꯄ ꯃꯐꯝ ꯂꯩꯒꯦꯔꯥ ꯑꯗꯨꯝ ꯎ ꯎꯁꯤ ꯂꯣꯏ ꯁꯤꯖꯤꯟꯅ ꯉꯥꯛꯇꯅꯦꯕ ꯑꯗꯨꯕꯨ ꯑꯩꯈꯣꯏ ꯃꯤꯑꯣꯏꯕꯅ ꯑꯃꯈꯛ ꯌꯥꯝꯕꯗ ꯎ ꯑꯅꯤꯈꯛ ꯊꯥꯖꯤꯜꯂꯣ ꯍꯥꯏꯔꯤꯅꯦꯕ ꯑꯗꯨ ꯑ ꯑꯗ ꯆꯤꯟꯗ ꯈꯛꯇ ꯍꯥꯏꯖꯕꯦ ꯋꯥ ꯈꯛꯇꯅꯦꯕ ꯊꯥꯖꯤꯟꯕꯗꯤ ꯀꯅꯥꯝꯇꯅ ꯇꯧꯕ ꯑꯣꯏꯗꯦꯕ
ꯏꯅꯦ ꯆꯠꯅꯕꯤꯒꯤ ꯃꯇꯨꯡ ꯏꯟꯅ ꯃꯤ ꯄꯣꯠꯂꯣꯏꯕꯗ ꯁꯤꯖꯤꯟꯅꯔꯤꯕ ꯁꯤꯡ ꯃꯌꯥꯝꯁꯦ
ꯑꯪ ꯍꯦꯛ ꯄꯣꯂꯛꯄꯗꯒꯤꯅ ꯁꯤꯕ ꯐꯥꯎꯕꯁꯦ ꯁꯤꯡꯗꯨꯅ ꯉꯥꯛꯇꯅꯦꯕ ꯆꯪꯗꯣꯏꯁꯦ
ꯃꯥꯥꯟꯅꯤ
ꯎꯣꯡ ꯍꯥꯏꯕ ꯎꯁꯦ ꯌꯥꯎꯗ꯭ꯔꯗꯤ ꯑꯩꯈꯣꯏ ꯍꯤꯡꯕ ꯉꯝꯗꯦꯁꯤ ꯈꯪꯉꯤꯕꯅꯦꯕ ꯈꯪꯅ ꯇꯥꯔꯒꯁꯨ ꯀꯅꯥꯝꯇꯅ ꯃꯥ ꯀꯟꯁꯤ ꯍꯥꯏꯕꯩ ꯑꯗꯨꯗ ꯆꯪꯁꯤꯟꯕꯗꯤ ꯌꯥꯎꯋꯤ ꯌꯥꯎ ꯇꯥꯔꯒꯁꯨ ꯄꯨꯂꯞ ꯑꯣꯏꯅ ꯒ꯭ꯌꯥꯟ ꯇꯥꯃꯤꯟꯅ ꯇꯥꯔꯒꯗꯤ ꯍꯥꯏꯗꯤ ꯐꯖ ꯑꯐꯕ ꯂꯩꯕꯥꯛ ꯏꯪ ꯇꯞꯄ ꯑꯗꯒꯤ ꯅꯨꯡꯉꯥꯏ
ꯆꯤꯟꯗꯅ ꯄꯨꯡꯍꯥꯏ ꯍꯥꯏꯖꯕ ꯈꯟꯊꯕ ꯌꯧꯗꯕꯅꯤ
ꯍꯣꯏꯌꯦ
ꯒꯤ ꯀꯥꯟꯅꯕꯁꯦ ꯁꯤ ꯆꯤꯟꯗꯗꯤ ꯄꯨꯡ ꯍꯥꯏꯗ ꯍꯥꯏꯔꯒ ꯑꯦ ꯁꯤ ꯃꯩ ꯌꯧꯅꯗꯤ ꯀꯥꯟꯅꯩ ꯍꯥꯏꯕꯗꯨ ꯋꯥꯈꯜꯗ ꯈꯟꯊꯕ ꯌꯥꯎꯗꯕꯅ ꯁꯤ ꯌꯧꯅ ꯁꯣꯛꯂꯛꯏꯅꯦ
ꯍꯣꯏꯌꯦ ꯑꯩꯈꯣꯏ ꯃꯤ ꯑꯃꯕ ꯍꯥꯏꯅ ꯇꯧꯖꯕꯒꯤ ꯑꯁꯣꯏꯕ ꯉꯥꯛꯇꯅꯦꯕꯁꯦ ꯑꯩ ꯑꯃ ꯈꯛꯇꯅ ꯈꯪꯉꯦ ꯍꯥꯏꯇꯥꯔꯒꯁꯨ ꯃꯤꯗ ꯈꯍꯠꯅ ꯇꯥꯔꯒꯗꯤ ꯑꯗꯣ ꯀꯩꯁꯨ ꯀꯥꯟꯅꯕ ꯅꯠꯇꯦꯕ ꯑꯗꯣ ꯑꯩ ꯑꯃ ꯐ ꯇꯥꯔꯗꯤ ꯑꯩꯈꯣꯏ ꯏꯃꯨꯡꯁꯦ ꯐꯅꯕ ꯍꯣꯠꯅꯔꯛꯇꯣꯏꯅꯦꯕ ꯍꯥꯏꯗꯤ ꯑꯦ ꯎꯄꯨ ꯊꯥꯖꯤꯟꯁꯤ ꯈꯣꯠꯆꯤꯟꯁꯤ ꯍꯥꯏꯇꯥꯔꯒꯗꯤ ꯑꯩꯈꯣꯏ ꯑꯃꯨꯛ ꯊꯥꯖꯤꯜꯂꯛꯏ ꯏꯁꯤꯡꯁꯦ ꯃꯤꯅ ꯑꯇꯣꯞꯄꯗꯗꯤ ꯍꯣꯏ ꯐꯠꯇꯅ ꯉꯥꯡꯅ ꯌꯥꯏꯀꯣ ꯑꯁ ꯃꯣꯏ ꯏꯃꯨꯡꯁꯤ ꯇꯧ ꯁꯥꯔꯤꯁꯤ ꯈꯣꯠꯂꯤꯁꯤ ꯍꯣꯏ ꯑꯗꯨꯝ ꯑꯗꯨꯝ ꯍꯥꯏꯅ ꯇꯥꯔꯒꯁꯨ ꯅꯣꯡꯃꯟ ꯁꯨꯠꯄꯃꯛꯀꯤ ꯑꯥ ꯅꯣꯡ ꯅꯣꯡꯃꯣꯟꯗꯤ ꯁꯣꯏꯗꯅꯃꯛꯀꯤ ꯑꯦ ꯃꯣꯏ ꯇꯧꯔꯤꯁꯤ ꯆꯨꯝꯃꯤꯀꯣ ꯍꯥꯏꯕꯗꯣ ꯈꯜꯂꯛꯀꯅꯦꯕ ꯃꯥ ꯃꯊꯟꯗꯅ ꯈꯟꯅ ꯇꯥꯔꯒꯁꯨ ꯑꯇꯣꯞꯄ ꯃꯤꯁꯤꯡꯗꯤ ꯈꯪ ꯄ ꯌꯥꯎꯔꯛꯀꯅꯦꯕ ꯑꯦ ꯃꯣꯏꯅ ꯇꯧꯔꯤꯁꯦ ꯐꯩꯅꯦꯅ
ꯎꯝ ꯗꯩ ꯑꯩꯈꯣꯏꯅ ꯁꯨꯝ ꯎ ꯊꯥꯕꯗꯣ ꯇꯧꯅꯤ ꯇꯧꯗ꯭ꯔꯁꯨ ꯆꯥꯕ ꯌꯥꯕ ꯍꯩꯔ ꯑꯗ ꯎ ꯑꯆꯧꯕ ꯊꯥꯖꯤꯟꯕ ꯌꯥꯏ ꯃꯍꯩꯁꯨ ꯆꯥꯕ ꯐꯪꯕ ꯎꯔꯨꯝꯁꯨ ꯐꯪꯕ ꯑꯩꯈꯣꯏꯗ ꯀꯥꯟꯅꯕ ꯌꯥꯝ ꯄꯤ
ꯅꯣꯕꯥꯕꯁꯨ ꯆꯥ ꯌꯥꯏ ꯀꯐꯣꯏꯁꯨ ꯆꯥ ꯌꯥꯏ ꯃꯣꯏ ꯄꯥꯝꯕꯤ ꯑꯗꯨꯝ ꯍꯥꯏꯗꯤ ꯌꯥꯝ ꯀꯥ ꯍꯦꯟꯅ ꯆꯥꯎꯗꯔꯁꯨ ꯑꯗꯨꯝ ꯆꯞꯐꯅꯅ ꯍꯥꯏꯗꯤ ꯑꯗꯨꯝ ꯑꯩꯈꯣꯏꯗ ꯎꯔꯨꯝ ꯑꯣꯏꯒꯦꯔꯥ ꯍꯪ ꯁꯤꯠ ꯂꯪꯕ ꯀ ꯁꯥꯔꯀꯥꯟꯗ ꯃꯈꯣꯡꯗꯨꯒ ꯍꯩꯅꯧ ꯃꯈꯣꯡꯗꯨꯗꯒ ꯐꯝꯃꯒ ꯀꯣ
ꯎꯝ ꯑꯗꯒꯤ ꯏꯁꯥꯒꯤ ꯂꯝ ꯆꯥꯎꯅ ꯂꯩ ꯅꯠꯇ꯭ꯔꯁꯨ ꯒꯝꯂꯥꯗ ꯊꯥꯔꯒ ꯊꯝꯕ ꯌꯥꯏ ꯒꯝꯂꯥ ꯑꯆꯧꯕꯗ ꯇꯧꯔꯒ
ꯑꯩꯈꯣꯏ ꯑꯗꯨꯝꯕ ꯃꯤꯅꯤ
ꯇꯧꯅꯤꯡꯉꯗꯤ ꯂꯣꯏ ꯇꯧꯕ ꯌꯥꯕꯅꯤꯗ ꯆꯦꯛꯁꯤꯟꯕ ꯋꯥꯠꯄꯅꯅꯤ ꯑꯩꯈꯣꯏꯅ
ꯑꯝ ꯑꯗꯨ ꯈꯟꯊꯕꯁꯨ ꯈꯔ ꯑꯗꯨꯝ ꯋꯥꯠꯅꯕꯅꯤꯅ ꯃꯁꯥ ꯃꯁꯥꯅ ꯇꯧꯕꯁꯤꯅ ꯂꯣꯏꯔꯦ ꯅꯠꯇ꯭ꯔꯥ ꯑꯩ ꯑꯩꯒꯤꯅ ꯐꯔꯦ ꯑꯩ ꯑꯩ ꯐꯔꯤꯕ ꯀꯩꯅꯣ ꯃꯤ ꯑꯇꯣꯞꯄꯒꯤ ꯐꯠꯇ꯭ꯔꯁꯨ ꯑꯩ ꯑꯃꯅ ꯐꯖꯅ ꯂꯩꯔꯤꯒ ꯍꯥꯏꯕꯗꯣ ꯈꯟꯖꯕꯩ ꯋꯥꯅꯦꯕ ꯑꯗꯣ ꯃꯥꯗꯤ ꯐꯠꯇ꯭ꯔꯕꯅꯦ ꯍꯥꯏꯕ
ꯎꯝ
ꯑꯩꯈꯣꯏ ꯈꯨꯗꯤꯡꯃꯛꯁꯦ ꯑꯩꯈꯣꯏꯖꯤꯛ ꯐꯠꯇ꯭ꯔꯕ ꯉꯥꯛꯇꯅꯦꯕ ꯂꯥꯏꯔꯤꯛꯁ ꯐꯕ ꯌꯥꯎꯗ꯭ꯔꯕꯅꯦꯕ ꯍꯦꯜꯗꯤ ꯑꯣꯏꯕ
ꯑꯩꯈꯣꯏꯒꯤ ꯂꯝꯗ ꯈꯔ ꯐꯔꯦ ꯌꯥꯝꯅ ꯆꯥꯎꯈꯠ ꯆꯥꯎꯈꯠꯂꯕ ꯂꯝꯈꯩꯗꯗꯤ
ꯍꯣꯏ ꯑꯁꯨꯛꯀꯤ ꯃꯇꯤꯛ ꯍꯦꯜꯂꯤꯅꯦꯕ
ꯎꯝ
ꯍꯥꯏꯗꯤ ꯑꯇꯣꯞꯄ ꯃꯐꯝꯁꯤꯡꯗꯀꯥꯟꯗꯤ ꯑꯦꯁꯤꯒꯤ ꯃꯄꯥꯟ ꯍꯦꯟ ꯊꯣꯛꯈꯤꯕꯗ ꯀꯩ ꯍꯥꯏ ꯑ ꯉꯝꯅꯗ꯭ꯔꯤꯕꯅꯦꯕ ꯑꯗꯣ ꯑꯩꯈꯣꯏ ꯃꯇꯝ ꯈꯔꯒꯤ ꯃꯇꯨꯡꯗꯗꯤ ꯑꯪ ꯑꯩꯈꯣꯏ ꯑꯩꯈꯣꯏꯅ ꯍꯧꯖꯤꯛ ꯍꯤꯡꯉꯤꯕ ꯏꯃꯥ ꯂꯩꯕꯥꯛꯁꯤꯁꯨ ꯌꯧꯔꯛꯑꯗꯣꯏꯅꯦꯕ
ꯌꯧꯔꯛꯑꯅꯤ ꯍꯧꯖꯤꯛꯀꯤ ꯍꯧꯖꯤꯛ ꯍꯧꯖꯤꯛꯁꯨ ꯀꯥꯂꯦꯟꯒꯤ ꯅꯨꯡꯁꯥꯁꯦ ꯊꯣꯛ ꯀꯄ ꯉꯝꯗꯕꯃꯦ ꯁꯥꯕꯗ ꯅꯠꯇꯅ ꯅꯥꯕ ꯑꯃ ꯌꯥꯎꯕꯅꯦ ꯅꯨꯡꯁꯥꯅ ꯌꯩꯕꯗ ꯑꯗꯨꯛꯀꯤ ꯃꯇꯤꯛ ꯁꯥꯔꯕꯅꯦ
ꯑꯪ ꯑꯣꯖꯣ ꯂꯥꯔꯁꯦ ꯄꯥꯊꯔꯛꯄꯗꯒꯤ ꯌꯨꯕꯤꯔꯦ ꯆꯪꯉꯛꯑꯃꯤꯅ ꯍꯥꯏꯗꯤ ꯏꯁꯀꯤꯟ ꯀꯦꯟꯁꯔ ꯃꯌꯥꯝ ꯑꯃ ꯊꯣꯛꯂꯛꯄ ꯊꯣꯛꯄꯁꯨ ꯌꯥꯎꯗꯣꯏꯅꯦꯕ ꯑꯗꯨ ꯁꯥ ꯍꯦꯛ ꯊꯣꯛꯄꯒ ꯑꯥ
ꯁ꯭ꯀ꯭ꯔꯤꯟ ꯇꯩꯌꯨ ꯁꯟꯁꯀ꯭ꯔꯤꯟ ꯇꯩꯌꯨ ꯍꯥꯏꯅ ꯍꯥꯏꯅꯔꯤꯁꯦ ꯂꯥꯎ ꯂꯥꯎꯗꯅ
ꯑꯍꯣꯏ ꯑꯗꯣ ꯑꯁꯤ ꯑꯩꯈꯣꯏꯅ ꯊꯤꯡꯒꯗꯕꯅꯤ ꯍꯥꯏꯕ
ꯁꯨꯃꯥꯏꯅ ꯑꯩꯈꯣꯏꯅ ꯎ ꯋꯥ ꯄꯥꯝꯕꯤ ꯊꯥꯖꯤꯜꯂꯒ ꯁꯤ ꯊꯤꯡꯕ ꯊꯤꯡꯒꯗꯕꯅꯤ ꯖꯨꯟꯗ꯭ꯔꯥ ꯖꯨꯟ ꯃꯉꯥꯗ ꯈꯛꯇꯪ ꯑꯩꯈꯣꯏꯅ ꯎ ꯊꯥꯔꯒ ꯆꯍꯤ ꯑꯃꯗ ꯌꯥꯡꯕ ꯎꯗꯣ ꯄꯨꯂꯞ ꯐꯨꯒꯠꯄ ꯉꯝꯕ ꯅꯠꯇꯦ
ꯑꯃꯒꯤ ꯎ ꯃꯌꯥꯝꯗ ꯎ ꯑꯅꯤ ꯊꯥꯖꯤꯜꯂꯣ ꯍꯥꯏꯕꯁꯦ ꯏꯁꯥꯅ
ꯎꯝ
ꯑꯗꯨꯝ ꯂꯦꯞꯇꯅ ꯆꯠꯊꯒꯗꯕꯅꯦ
ꯑꯗꯨ ꯊꯥꯖꯤꯟꯕ ꯈꯛꯇ ꯍꯥꯏꯠꯇꯗꯅ ꯃꯣꯏꯁꯤ ꯌꯦꯡꯁꯤꯟꯕꯤꯕ ꯑꯃꯁꯁꯨ ꯆꯪꯉꯦꯕ
ꯎꯝ ꯍꯤꯡꯅꯕ ꯃꯣꯏꯕꯨ
ꯑꯥ ꯊꯥꯔꯝꯃꯦ ꯑꯩꯗꯤ ꯑꯦ ꯑꯩꯗꯤ ꯁꯤ ꯑꯁ ꯊꯥꯔꯝꯃꯕꯅꯤ ꯑꯗꯣ ꯃꯥꯅ ꯊꯥꯔꯤꯕ ꯄꯣꯠꯇꯣ ꯁꯤꯈꯤꯕ ꯇꯥꯔꯗꯤ ꯀꯩꯁꯨ ꯀꯥꯟꯅꯕ ꯑꯣꯏꯟꯗꯦꯕ
ꯃꯥꯅꯦ
ꯑ ꯎꯗꯨ ꯊꯥꯖꯤꯟꯕ ꯃꯇꯝꯗ ꯍꯥꯏꯗꯤ ꯃꯍꯥꯛꯄꯨ ꯁꯤꯟ ꯑꯃꯈꯛꯇꯪ ꯊꯥꯕ ꯑꯣꯏꯇꯥꯔꯒꯁꯨ ꯃꯥꯕꯨ ꯐꯖꯅ ꯉꯥꯛꯄꯤ ꯁꯦꯟꯕꯤꯕ ꯏꯁꯤꯡ ꯆꯥꯏꯕꯤꯕ ꯑꯣꯏꯇꯥꯔꯒꯗꯤ ꯑꯗꯨꯅ ꯍꯦꯟꯅ ꯃꯍꯩ ꯆꯥꯎꯋꯦꯕ ꯎꯜꯁꯤꯡ ꯑꯃ ꯑꯃ ꯊꯥꯔꯨꯔꯁꯨ ꯑꯅꯤꯈꯛꯇ ꯍꯤꯡꯕꯗꯤ ꯀꯥꯟꯅꯗꯦꯗꯅ
ꯎꯝ ꯑꯗꯨꯅ ꯑꯩꯈꯣꯏꯅ ꯅꯨꯃꯤꯠ ꯈꯨꯗꯤꯡꯒꯤ ꯁꯨꯝ ꯎꯁꯦ ꯊꯥꯖꯤꯟꯕ ꯉꯝꯗ ꯇꯥꯔꯁꯨ ꯏꯁꯥꯒꯤ ꯏꯄꯣꯛ ꯅꯨꯃꯤꯠꯀꯨꯝꯕ ꯏꯁꯥꯒ ꯃꯔꯤ ꯂꯩꯅꯕ ꯅꯨꯃꯤꯠ ꯑꯃꯗ ꯃꯌꯥꯝ ꯍꯧ ꯍꯧ ꯇꯧꯔꯒ ꯎꯁꯦ ꯃꯌꯥꯝ ꯊꯥꯖꯤꯜꯂꯗꯤ ꯕꯥꯔꯗꯦ ꯄꯥꯔꯇꯤ ꯆꯥꯎꯅ ꯁꯤꯟꯕꯒꯤ ꯃꯍꯨꯠꯇ ꯑꯗꯨꯅꯁꯨ ꯏꯁꯥꯗ ꯀꯥꯟꯅꯕꯁꯨ ꯍꯦꯜꯂꯦ
ꯑꯇꯣꯞꯄꯥꯗꯁꯦꯟ ꯑꯇꯣꯞꯄꯗ ꯁꯦꯟ ꯍꯦꯟꯅ ꯊꯥꯗꯔꯒ ꯏꯁꯥ ꯃꯥꯡꯖꯗꯧꯕ ꯁꯔꯨꯛꯄꯨꯗꯤ
ꯎꯝ ꯂꯩꯕꯥꯛꯀꯤꯁꯨ ꯐꯕ ꯏꯁꯥꯒꯤꯁꯨ ꯐꯕ
ꯑꯥ ꯄ꯭ꯔꯀꯤꯇꯤꯗ ꯀꯥꯏꯗꯔꯛꯏꯁꯤꯡꯁꯦ ꯑꯩꯈꯣꯏ ꯏꯁꯥꯅ ꯁꯣꯏꯖꯕꯅꯤ ꯍꯥꯏꯕꯁꯦ ꯍꯣꯏ ꯉꯁꯤ ꯈꯔ ꯇꯧꯕꯅꯦ ꯑꯩꯅꯤ ꯉꯁꯤ ꯈꯔ ꯇꯧꯕꯅꯤ ꯍꯥꯏꯕꯁꯦ ꯑꯩꯅ ꯉꯁꯤ ꯈꯛ ꯇꯧꯕꯗ ꯑꯩꯒꯨꯝꯕ ꯀꯌꯥ ꯑꯃꯅꯦꯕ ꯇꯧꯔꯝꯗꯣꯏꯁꯦ
ꯃꯥꯅꯦ ꯏꯊꯟꯇ ꯅꯠꯇꯦ ꯑꯁꯣꯏꯕ ꯇꯧꯔꯤꯁꯦ ꯑꯆꯧꯕ ꯑꯁꯣꯏꯕ ꯑꯃ ꯑꯣꯏꯔꯛꯇꯣꯏꯁꯦ
ꯑꯣꯏꯔꯛꯇꯣꯏꯅꯦꯕ ꯑꯗꯨꯅ ꯈꯨꯖꯤꯛ ꯈꯤꯇꯪ ꯑꯁ ꯈꯤꯇꯪ ꯈꯛꯆꯤꯕꯨ ꯍꯥꯏꯕ ꯋꯥꯍꯩꯗꯨꯅꯥꯅꯦꯕ ꯍꯧꯖꯤꯛ ꯄꯨꯂꯥꯛ ꯑꯃꯥꯡ ꯑꯇꯥ ꯃꯌꯥꯝ ꯑꯃ ꯊꯣꯛꯍꯂꯛꯏꯁꯦ
ꯑꯁꯣꯏꯕ ꯇꯧꯈꯤꯕ ꯏꯁꯥꯅ ꯃꯃꯥꯡꯗ ꯈꯪꯕ ꯃꯩꯗꯣ ꯏꯈꯥ ꯊꯥꯕ ꯏꯆꯥ ꯏꯅꯥꯎ ꯑꯩꯈꯣꯏꯗꯁꯨ ꯑꯃꯨꯛ ꯇꯧꯗꯅꯕ ꯃꯣꯏꯗꯁꯨ ꯄꯥꯎꯇꯥꯛ ꯄꯤꯕꯤꯔꯝꯕ
ꯑꯥ ꯊꯥꯏꯅꯩ ꯑꯍꯜꯃꯅꯦꯗꯤ ꯑꯗꯨꯝ ꯍꯥꯏꯅ ꯍꯥꯏꯔꯛꯏꯁꯤ ꯀꯩ ꯑꯩꯈꯣꯏꯗ ꯑꯐꯕ ꯐꯥꯎ ꯄꯥꯎꯇꯥꯛ ꯇꯥꯛꯔꯛꯏꯁꯤ ꯀꯅꯦ ꯃꯣꯏ ꯊꯦꯡꯅꯔꯒ ꯂꯥꯛꯑꯒ ꯑꯣꯏꯕꯒꯤꯅꯦꯕ ꯑꯗꯨꯕꯨ ꯑꯥ
ꯍꯦꯟꯅ ꯂꯥꯏꯊꯣꯛꯄ ꯑꯍꯟꯅ ꯍꯥꯏꯔꯤꯁꯤꯕꯨꯅ ꯍꯥꯏꯔꯒ ꯎꯝ
ꯍꯥꯏꯗꯤ ꯏꯁꯥꯗ ꯊꯣꯛꯂꯛꯀꯥꯟꯗ ꯐꯠꯇ ꯈꯪꯉꯦ ꯍꯥꯏꯕꯁꯤꯅꯦꯕ
ꯃꯥꯟꯅꯤ
ꯃꯩ ꯃꯩꯅ ꯄꯣꯛꯇ꯭ꯔꯤ ꯐꯥꯎꯕ ꯃꯩꯒꯤ ꯃꯩꯁꯥ ꯈꯪꯗꯦꯅ ꯍꯥꯏꯕꯗꯣ ꯑꯗꯨꯒ ꯆꯞ ꯃꯥꯟꯅꯅ ꯏꯁꯥ ꯏꯁꯥꯅ ꯊꯦꯡꯅꯗ꯭ꯔꯤ ꯐꯥꯎꯕ ꯏꯁꯥ ꯏꯁꯥꯗ ꯃꯥꯥꯏꯌꯣꯛꯅꯗ꯭ꯔꯤ ꯐꯥꯎꯕ ꯈꯪꯗꯦꯅ
ꯃꯤ ꯑꯃ ꯑꯣꯏꯅ ꯄꯣꯛꯄꯗ ꯑꯇꯣꯞ ꯑꯇꯣꯞꯄꯗꯤ ꯃꯌꯥꯝ ꯑꯃ ꯆꯪꯗꯕꯒꯨꯝ ꯃꯩ ꯏꯁꯤꯡ ꯅꯨꯡꯁꯤꯠ ꯍꯥꯏꯁꯦ ꯑꯩꯈꯣꯏꯗ ꯆꯪꯗ꯭ꯔꯕ ꯌꯥꯗ꯭ꯔꯕ ꯉꯥꯛꯇꯅꯤ ꯁꯤ ꯑꯩꯈꯣꯏꯅ ꯎ ꯋꯥꯁꯤ ꯊꯥꯖꯤꯟꯗꯇꯥꯥꯔꯗꯤ ꯅꯣꯡ ꯃꯇꯝ ꯆꯥꯅ ꯆꯨꯔꯛꯇꯕꯅ ꯑꯃꯥꯡ ꯑꯇꯥ ꯃꯌꯥꯝ ꯑꯃꯁꯨ ꯊꯣꯛꯍꯜꯂꯦ
ꯑꯩꯈꯣꯏꯌꯦ ꯅꯣꯡ ꯍꯧꯖꯤꯛ ꯅꯣꯡ ꯆꯨꯕ ꯌꯥꯔ ꯃꯇꯝꯅꯦꯕ ꯁꯤꯃꯣꯛꯕ ꯍꯧꯥꯎꯅꯕꯒꯤ ꯑꯗꯨꯕꯨ ꯍꯧꯖꯤꯛ ꯅꯣꯡ ꯆꯨꯔꯛꯇꯕꯅ ꯑꯣꯏꯔꯦ ꯀꯩꯗꯧꯕ ꯂꯧꯎ ꯁꯤꯡꯎꯕꯁꯦ ꯍꯧꯕꯗꯤ ꯌꯥꯗ꯭ꯔꯦꯕ ꯍꯌꯦꯡ ꯀꯩꯒꯨꯝꯕ ꯂꯧ ꯂꯧ ꯂꯣꯛꯑꯝꯗꯥꯏꯗꯅ ꯅꯣꯡꯁꯦ ꯍꯥꯏꯩꯊꯃꯩ ꯆꯨꯔꯛꯑꯅꯤ ꯑꯗꯨꯅ ꯐꯧ ꯆꯦꯡꯅꯤ ꯑꯪ ꯐꯧ ꯆꯤꯡ ꯃꯃꯜꯁꯨ ꯑꯥ ꯑꯇꯤꯌꯥ ꯄꯛꯅ ꯋꯥꯡꯈ꯭ꯔꯅꯤ
ꯎꯝ
ꯑꯗꯨꯗꯩꯗꯤ ꯑꯃꯨꯛ ꯂꯥꯏꯔꯔꯕ ꯅꯣꯡꯃꯒꯤ ꯁꯨꯔꯒ ꯆꯥꯕ ꯃꯤꯁꯤꯡꯁꯦ ꯑꯗꯨꯛꯀꯤ ꯃꯇꯤꯛ ꯑꯋꯥꯕ ꯃꯥꯏꯌꯣꯛꯅꯩꯌꯦꯕ
ꯃꯥꯌꯣꯛꯅꯩ
ꯁꯤꯅꯦ ꯄꯨꯟꯁꯤ ꯑꯃ ꯍꯤꯡꯂꯤꯉꯩ ꯃꯐꯝꯗ ꯂꯥꯟ ꯑꯆꯧꯕ ꯑꯃ ꯊꯦꯡꯅꯕꯒ ꯆꯞ ꯃꯥꯟꯅꯩꯌꯦꯕ
ꯎꯝ
ꯅꯍꯥꯟꯋꯥꯢ ꯊꯥꯏꯅꯉꯩꯗꯗꯤ ꯆꯍꯤ ꯑꯃ ꯃꯅꯨꯡꯗ ꯑꯦ ꯁꯤ ꯃꯇꯝꯁꯤꯅ ꯁꯤ ꯊꯥꯔꯛꯄ ꯑꯗꯨꯛꯀꯤ ꯃꯇꯤꯛ ꯏꯁꯇꯦꯞ ꯅꯥꯏꯅ ꯅꯥꯏꯅ ꯆꯠꯂꯝꯃꯤꯕ ꯁꯤ ꯇꯧ ꯂꯣꯏꯔꯒ ꯁꯤ ꯇꯧꯕ ꯍꯥꯏꯔꯒ ꯁꯔꯨꯛ ꯈꯥꯏꯅ ꯃꯆꯥ ꯇꯥꯅ ꯆꯠꯂꯒ ꯏꯪꯅ ꯇꯞꯅ ꯂꯩꯔꯝꯃꯦꯕ ꯑꯋꯥꯕ ꯀꯥꯡꯕꯨ ꯈꯔ ꯋꯥꯔꯕꯁꯨ ꯑꯦ ꯅꯪꯅ ꯋꯥꯏꯗꯣꯏ ꯁꯤꯁꯦ ꯁꯤ ꯁꯤ ꯇꯧꯁꯤ ꯍꯥꯏꯔꯒ ꯍꯧꯖꯤꯛꯇꯤ ꯑꯗꯨ ꯅꯇ꯭ꯔꯦ ꯑꯋꯥꯕ ꯀꯥꯡꯕꯨꯁꯤꯅ ꯋꯥꯕ ꯅꯨꯡꯉꯥꯏꯕ ꯀꯥꯡꯕꯨꯅ ꯑꯗꯨꯝ ꯈꯥꯢꯈꯤꯕ ꯑꯁꯤꯅꯗꯤ ꯍꯤꯡꯕꯗ ꯅꯨꯡꯉꯥꯏꯕ ꯍꯥꯏꯗꯣ ꯀꯧꯗꯦꯕ
ꯎꯝ
ꯑꯋꯥ ꯅꯨꯡꯉꯥꯏ ꯄꯨꯂꯞꯄ ꯑꯣꯏꯅ ꯌꯥꯔꯀꯥꯟꯗ ꯄꯨꯟꯁꯤꯒꯤ ꯑꯁꯦꯡꯕ ꯃꯍꯥꯎ ꯑꯃ ꯂꯥꯛꯇꯣꯏꯁꯤꯗꯤ
ꯃꯥꯅꯦ
ꯑꯩꯅꯦ ꯑꯩ ꯈꯛꯇ ꯅꯨꯡꯉꯥꯏꯔꯒ ꯑꯩꯒꯤ ꯌꯨꯝꯊꯪꯅꯕꯗꯨꯅ ꯆꯔꯥ ꯍꯦꯜꯂꯒ ꯅꯣꯡꯃꯩ ꯆꯤꯡ ꯆꯔꯥ ꯐꯥꯎꯕ ꯆꯤꯗꯏ ꯂꯩꯕꯗꯨ ꯅꯨꯡꯉꯥꯏꯕ ꯁꯣꯁꯥꯏꯇꯤ ꯑꯃ ꯀꯧꯕ ꯑꯣꯏꯗꯦꯕ ꯅꯨꯡꯉꯥꯏꯕ ꯂꯩꯉꯥꯛ ꯑꯃ ꯀꯧꯕꯗꯣ
ꯎꯝ ꯑꯗꯨꯒ ꯑꯩꯈꯣꯏꯅ ꯑꯉꯥꯡ ꯑꯣꯏꯅ ꯎ ꯋꯥ ꯊꯥꯖꯤꯟꯕ ꯉꯝꯗ꯭ꯔꯒꯁꯨ ꯂꯩ ꯀꯨꯝꯕ
ꯑꯥ
ꯈꯔ ꯌꯥꯝꯅ ꯑꯣꯛꯁꯤꯖꯦꯟ ꯄꯤꯕ ꯂꯩ ꯒꯝꯂꯥ ꯃꯆꯥ ꯃꯆꯥꯗ ꯊꯥꯖꯤꯟꯕ
ꯑꯍꯣꯏ ꯗꯦꯀꯣꯔꯦꯁꯟ ꯑꯣꯢꯅꯁꯨ ꯑꯣꯏꯔꯅꯦꯕ ꯑꯩꯈꯣꯏꯅ ꯄꯨꯛꯅꯤꯡ ꯑꯥ ꯄꯨꯛꯅꯤꯡ ꯋꯥꯈꯜꯗ ꯏꯪꯍꯟꯕꯀꯣ ꯍꯥꯏꯗꯤ ꯑꯩꯅ ꯄꯥꯟꯕꯤ ꯑꯃ ꯊꯥꯕꯗꯣ ꯀꯩꯒꯨꯝꯕ ꯂꯩꯒ ꯍꯧꯔꯛꯄ ꯑꯣꯏꯒꯦꯔꯥ ꯑꯦ ꯁꯟꯅꯄꯤ ꯑꯃ ꯊꯥꯕꯁꯨ ꯍꯧꯛ ꯄꯥꯜꯂꯛꯄꯗ ꯑꯦ ꯁꯤꯁꯦ ꯑꯩꯅꯦ ꯊꯥꯕꯅꯤꯅꯦ ꯍꯧꯔꯝꯃꯦꯒ ꯍꯥꯏꯕꯗꯣ ꯍꯥꯏꯗꯤ ꯏꯁꯥꯗ ꯌꯥꯝꯅ ꯅꯨꯡꯉꯥꯏꯕ ꯐꯥꯎꯖꯕ ꯑꯥ ꯑꯦ ꯑꯩꯅ ꯇꯧꯕꯅꯤ ꯁꯤꯃꯁꯦ ꯑꯩꯅ ꯐꯪꯖꯕꯅꯤꯒ ꯍꯥꯏꯔꯒꯀꯣ
ꯎꯝ
ꯃꯤꯅꯒꯥ ꯑꯦ ꯅꯪꯒꯤ ꯂꯩꯁꯤꯗꯤ ꯌꯥꯝꯅ ꯐꯖꯩ ꯉꯥ ꯍꯥꯏꯀꯥꯟꯗ
ꯎꯝ
ꯏꯁꯥꯗ ꯌꯥꯝ ꯍꯔꯥꯎꯖꯕ ꯄꯥꯎ ꯐꯥꯎꯕꯗꯣ ꯑꯩ ꯁꯨꯝ ꯐꯥꯎꯗꯤ ꯉꯝꯖꯔꯤꯒ ꯈꯟꯕꯗꯣ
ꯎꯝ
ꯑꯗꯨ ꯑꯣꯏꯔꯤꯅꯦꯕ
ꯐꯔꯦ ꯑꯗꯨꯗꯤ ꯅꯪꯁꯨ ꯍꯌꯦꯡ ꯂꯩꯌꯦ ꯑꯃ ꯊꯥꯎꯑꯣ ꯑꯩꯁꯨ ꯍꯌꯦꯡꯗꯤ ꯂꯩ ꯑꯃ ꯊꯥꯒꯦ
ꯑꯗꯨꯃꯥꯏꯅ ꯄꯨꯂꯞ ꯁꯨꯝ ꯇꯤꯛ ꯇꯤꯛꯅ ꯆꯥꯎꯈꯠꯃꯤꯟꯅꯕꯗꯨ ꯑꯣꯏꯔꯁꯦ ꯃꯤꯃꯩꯁꯨ ꯄꯨꯂꯞ ꯒ꯭ꯌꯥꯟ ꯇꯥꯍꯟꯥꯕ ꯑꯣꯏꯅ
ꯎꯝ ꯅꯪꯒꯤꯁꯨ ꯅꯅꯥꯎꯈꯩꯗ ꯄꯥꯎꯇꯥꯛꯄꯤꯌꯣ ꯑꯩꯁꯨ
ꯑꯥ ꯑꯣ ꯑꯗꯨꯗꯤ ꯊꯝꯅꯔꯁꯤꯀꯣ
ꯍꯣꯏ ꯊꯝꯃꯁꯤ
ꯎꯝ